ꯑꯥꯎ ꯇꯥꯕ꯭ꯔꯣ ꯇꯥꯔꯦ ꯇꯥꯔꯦ
ꯇꯔ
ꯇꯥꯛ ꯊꯣꯝꯗꯔꯤꯕꯣ
ꯆꯥꯛꯀ ꯊꯣꯡꯗ ꯎꯏꯔ ꯂꯩꯔꯝꯃꯤꯅꯤꯅꯦ ꯍꯧꯖꯤꯛꯁꯤꯗ
ꯕꯤꯗꯌꯥꯒ ꯁꯤꯜꯂꯥꯒ ꯁꯥꯟꯅ ꯂꯩꯔꯝꯃꯤ
ꯎ ꯂꯣꯏꯗ꯭ꯔꯕꯣ
ꯑꯗꯨꯗ ꯈꯪꯗꯦ ꯑꯗꯨꯗꯣ ꯍꯧꯖꯤꯛꯇ ꯑꯃꯨꯛ ꯆꯦꯔꯕꯤꯅꯥꯗ ꯑꯃꯨꯛ ꯇꯧꯔꯤ ꯃꯥꯜꯂꯦ ꯑꯁꯣꯝ ꯅꯥꯀꯟꯗ ꯁꯤꯂꯥꯗꯨꯅ ꯑꯗꯨꯅ ꯆꯥꯛ ꯊꯣꯡꯉꯒ ꯁꯦ ꯀꯥꯝꯕ ꯂꯣꯏꯔꯒ ꯅꯪꯉꯣꯟꯗ ꯇꯧꯔꯛ ꯏꯅꯦ ꯅꯪꯅ ꯇꯧꯔꯛꯀꯦꯅ
ꯑꯩꯅ ꯀꯨꯝꯃꯛꯄꯗꯗꯤ ꯅꯪ ꯍꯜꯂꯛꯍꯧꯗ꯭ꯔꯤ
ꯎꯝ ꯑꯩ ꯍꯜꯂꯛꯇ ꯉꯥꯏꯔꯤꯌꯦꯦ ꯍꯜꯂꯛꯑꯦ ꯑꯗꯨꯒ ꯆꯥ ꯀꯥꯝꯊꯣꯛꯑꯦ ꯑꯗꯨꯒ
ꯎꯝ ꯑꯩꯗꯤꯅꯦ ꯀꯩꯅꯣ ꯇꯧꯕꯅꯦꯕ ꯆꯥꯛ ꯊꯣꯡꯒꯦ ꯇꯧꯔꯝꯕꯗ ꯆ ꯆꯥꯛꯁꯤ ꯂ ꯃꯜꯂꯦꯅ ꯑꯣꯠ ꯁꯥ ꯍꯥꯏꯥꯟꯅ ꯈꯔ ꯆꯥꯔꯒꯦꯅ ꯑꯣꯠꯁꯤ ꯆꯥꯕ ꯑꯗꯨꯒ ꯀ ꯄꯣꯠ ꯆꯩꯩ ꯃꯌꯥꯝ ꯂꯩꯒ ꯐꯤꯔꯣꯟ ꯁꯨꯔꯝꯕꯗ ꯂꯧꯁꯤꯟꯒꯦ ꯭ꯔꯤꯕꯅꯦ ꯂꯧꯁꯤꯜꯂꯒ ꯊꯨꯞꯇ꯭ꯔꯤꯕꯅꯦꯕ ꯇꯔꯉꯦ ꯀꯃꯥꯏꯅ ꯇꯧꯔꯤꯅꯣ ꯈꯪꯗꯦ ꯀꯩꯅꯣꯝꯈꯛ ꯌꯦꯡꯒꯦ ꯉꯁꯥꯏ ꯃꯇꯦꯛ ꯑꯃꯈꯛ ꯄꯤ ꯃꯩ ꯃꯨꯠꯈꯤꯕꯒꯤ ꯂꯥꯏꯕ꯭ꯔꯦꯔꯤꯗ ꯄꯦꯖ ꯑꯃꯃꯨꯛꯈꯛ ꯒ꯭ꯌꯥꯟꯅꯦꯦꯟ ꯇꯥꯗꯕꯅꯦꯕ ꯑꯗꯨ ꯑꯗꯨꯝ ꯆꯀꯥ ꯂꯩ ꯊꯤꯒꯦꯅ꯫ ꯊꯧꯕꯁꯤꯗ ꯉꯥꯛꯇꯪꯁꯤꯗꯅꯦ ꯇꯨꯝꯃꯕ꯫
ꯎꯝ꯫
ꯀꯩꯅꯣ ꯕꯣꯏꯁꯤꯅ ꯃꯥꯏꯗ ꯀꯨꯞꯁꯤꯜꯂ ꯇꯨꯝꯃꯦꯕ ꯑꯗꯨꯗꯨꯒꯅꯦ꯫ ꯀꯩꯅꯣꯇꯧꯏꯕ꯫ ꯃꯪꯗ ꯑꯌꯨꯛ ꯑꯣꯏꯔꯕꯗꯣ꯫
ꯑꯥ꯫
ꯑꯩꯁꯦ ꯑꯌꯨꯛ ꯑꯣꯏꯔꯦꯕ ꯑꯃ ꯍꯧꯒꯠꯂꯒ ꯃꯦꯀꯞ ꯊꯣꯛꯂꯛꯄꯗ ꯃꯪꯂꯥꯗꯥꯏꯕꯪꯂꯥ ꯑꯌꯨꯛ꯫ ꯅꯨꯡꯗꯥꯡ ꯂꯥ ꯃꯦꯟ ꯃꯥꯟ ꯇꯥꯔꯝꯗ꯭ꯔꯕꯗꯣ ꯑꯩꯁꯦ꯫
ꯑ꯫
ꯑꯗꯩꯗꯤ ꯄꯨꯡ ꯑꯩꯁꯦ ꯑꯩꯁꯦ ꯒ꯭ꯌꯥꯟ ꯉꯥꯎꯔꯦꯕ ꯑꯌꯨꯛꯂꯥ ꯀꯩꯅꯣꯁꯦ ꯍꯧꯖꯤꯛꯁꯤ ꯉꯥ ꯇꯪꯁꯤꯗ ꯑꯗꯩꯗꯤ ꯐꯣꯟ꯫ ꯑꯗꯨꯗ ꯌꯦꯡꯒꯦ ꯑꯩꯁꯦ ꯐꯣꯟ ꯍꯦꯛ ꯂꯧꯈꯠꯄꯒ꯫ ꯌꯦꯡꯉꯒ ꯗꯥꯇꯥ ꯑꯣꯟ꯫ ꯇꯧꯕꯒ ꯅꯨꯡꯗꯥꯡ ꯑꯣꯏꯔꯝꯃꯦ ꯅꯪꯒꯤ ꯃꯦꯁꯦꯁ ꯂꯩꯔꯝꯃꯦ꯫
ꯆꯥꯛ ꯊꯣꯡꯕꯗ ꯉꯥꯏꯔꯤꯌꯦ ꯍꯧꯖꯤꯛ ꯂꯣꯏꯕ ꯀꯥꯝꯕꯗ ꯐꯤꯅ ꯀꯥꯝꯃꯤ ꯑꯗ ꯃꯥꯁꯨ ꯆꯥꯛꯁꯨ ꯍꯧꯖꯤꯛꯃꯛ ꯆꯥꯥ ꯌꯥꯈꯤꯗꯧꯕ ꯅꯠꯇꯕꯅꯤꯅ ꯃꯥ꯫ ꯗꯧꯔꯤꯖꯥꯠꯅꯣꯅ ꯑꯩ ꯃꯦꯁꯦꯁ ꯊꯥꯔꯛꯑꯝꯃꯤ꯫
ꯑꯩꯒꯤ ꯑꯍꯤꯡꯂꯥ ꯑꯌꯨꯛꯂꯥ ꯅꯨꯡꯗꯥꯡꯂꯥ ꯃꯦꯟꯕꯥꯟ ꯈꯪꯈꯤꯗ꯭ꯔꯕꯅꯦ ꯍꯧꯖꯤꯛ ꯉꯍꯥꯛꯇꯪ꯫
ꯑꯁ ꯑꯩ ꯑꯁ ꯑꯩ ꯐꯣꯟꯗꯨ ꯌꯦꯡꯒꯦ ꯑꯇ ꯄꯨꯡ ꯌꯦꯡꯒꯦ ꯀꯌꯥ ꯇꯥꯔꯕꯅꯣꯅ ꯈꯔꯦ ꯑꯗꯨꯒ ꯀꯩꯅꯣ ꯑꯣꯏꯔ ꯂꯩꯔꯝꯃꯦ ꯅꯨꯡ
ꯑꯣꯏꯂꯩꯔꯝꯃꯦ꯫ ꯆꯥꯛꯇꯤ ꯆꯥꯔꯔꯣꯏꯗ꯭ꯔꯣ ꯄꯨꯡ ꯀꯌꯥꯋꯥꯏꯗ ꯍꯜꯂꯛꯀꯦ꯫ ꯅꯣꯏ ꯉꯁꯤꯗꯤ꯫
ꯑꯩ ꯄꯨꯡ ꯃꯉꯥ ꯃꯈꯥꯏ ꯑꯋꯥꯏꯗ ꯍꯜꯂꯛꯑꯦ ꯑꯩꯈꯣꯏ ꯏꯟꯖꯥꯡ ꯊꯤꯟꯍꯜꯂꯛꯑꯦ꯫
ꯑꯣꯁꯤꯂꯥꯗꯤ ꯍꯣꯕꯥ ꯑꯣ ꯑꯣ ꯃꯥꯉꯟꯅ ꯍꯜꯂꯛꯑꯕ ꯑꯣꯏ
ꯃꯥ ꯉꯟꯅ ꯍꯟꯒꯦ ꯍꯟꯒ꯭ꯔꯦ ꯃꯥ ꯆꯪꯉꯛꯇꯦ꯫ ꯂꯥꯏꯕꯦꯔꯤꯗꯣ ꯃꯩꯗꯣ ꯃꯨꯠ꯫ ꯈ꯭ꯔꯕ ꯑꯔꯨꯒ ꯃꯩ ꯃꯨꯠ ꯈ꯭ꯔꯦꯅ ꯑꯩꯁꯦ ꯑꯁ ꯃꯁꯤ ꯄꯨꯝꯃꯝ ꯃꯝꯃꯦ ꯎꯗ꯭ꯔꯦꯗꯅ꯫ ꯃꯩ ꯃꯨꯠꯂꯕꯅꯤꯅ ꯑꯩꯁꯦ꯫ ꯊꯤꯜꯂꯣ ꯍꯥꯏꯔꯒꯦꯅ ꯑꯩꯈꯣꯏ ꯌꯦꯟꯖꯥꯎꯗ ꯐꯣꯟ ꯇꯧꯔꯒ ꯊꯤꯜꯂꯣꯅ ꯍꯥꯏꯗꯣꯛꯈ꯭ꯔꯕ ꯑꯗꯨꯒ ꯃꯥ ꯂꯥ ꯂꯥ꯫ ꯍꯣꯏ ꯂꯥꯛꯑꯒꯦ ꯍꯥꯏꯈ꯭ꯔꯒ ꯃꯩꯁꯦ ꯉꯥꯛ ꯂꯩꯔ ꯂꯥꯛꯑꯕ꯫
ꯑꯥ꯫
ꯑꯗꯨꯗꯗꯤ ꯑꯗꯨꯝ ꯂꯥꯛꯍꯜꯂꯦ ꯑꯃ ꯂꯥꯛꯑꯕꯅꯤꯅ ꯑꯗꯨꯝ ꯍꯜꯂꯛꯑꯦ꯫
ꯎꯝ꯫
ꯑꯗꯩ ꯍꯜꯂꯛꯑꯒ ꯑꯩꯁꯦ ꯉꯍꯥꯛꯇꯪ ꯀꯩꯀꯩꯅꯣ ꯑꯣꯠꯁ ꯆꯥꯔꯝꯃꯦ ꯈꯣꯡ ꯈꯨꯠ꯫ ꯀꯕꯛ ꯈꯣꯡꯗꯣ ꯏꯁꯤꯡ ꯍꯩꯊ ꯈꯣꯠꯊ ꯇꯧꯔꯝꯃꯒ ꯐꯤꯁꯦ ꯊꯨꯞꯀꯦꯅ ꯇꯧꯔ ꯀꯔꯝꯃꯥꯏ ꯇꯧꯒ꯭ꯔꯤꯅꯣ ꯈꯪꯗꯦ ꯇꯨꯝꯃꯒ ꯑꯌꯨꯛ ꯅꯨꯡꯗꯥꯡ ꯑꯣꯟꯅꯔꯦ꯫
ꯋꯥ ꯆꯠꯄꯒꯤ ꯋꯥꯔꯨꯕꯗꯨꯒ ꯇꯨꯝꯈ꯭ꯔꯕ ꯑꯣꯏꯒꯅꯤꯌꯦ ꯐꯖꯅ
ꯑꯩ ꯃꯦꯟꯗꯥ ꯍꯥꯏꯗ꯭ꯔꯕꯅꯦ ꯑꯌꯨꯛꯂ ꯅꯨꯡꯗꯥꯡꯂꯥ ꯑꯍꯤꯡꯂꯥ ꯋꯥꯈꯜꯖꯅ ꯑꯉꯥꯎꯕꯗꯣ ꯑꯣ ꯀꯩꯅꯣ ꯇꯧꯔꯤꯁꯦ ꯑꯩꯅ ꯃꯦꯃꯥꯟ ꯇꯗꯕꯤ ꯂꯩꯔꯝꯃꯦ
ꯎꯝ
ꯇꯨꯝꯃꯤꯗꯨꯁꯨ ꯃꯤꯅꯤꯠ ꯌꯥꯝꯒ ꯅꯠꯇꯦꯀꯣ ꯃꯤꯅꯤꯠ ꯀꯨꯟꯃꯨꯛꯂ ꯇꯔꯥꯃꯨꯛꯂ ꯑꯗꯨ ꯈꯛꯇꯅꯤ ꯁꯤꯒꯩꯒ ꯇꯨꯝꯃꯤꯁ ꯑꯩꯅ ꯑꯗꯨꯗ
ꯇꯨꯝꯃꯨꯔꯒꯥ ꯅꯪꯗꯤ ꯋꯥꯕꯤꯗꯨ ꯇꯧꯗ꯭ꯔꯥ
ꯇꯧꯏ ꯇꯨꯝꯃꯨꯔꯒ ꯑꯃ ꯃꯈꯥ ꯇꯥꯅ ꯇꯨꯝꯅꯤꯡꯉꯕꯅꯦꯕ ꯑꯩꯁꯦ ꯍꯧꯒꯠꯇꯕꯤ ꯑꯦ ꯑꯗꯨꯝ ꯇꯨꯝꯁꯤꯟꯈ꯭ꯔꯒꯦꯅ ꯈꯟꯕꯅꯦ ꯑꯗ ꯆꯥꯛꯇꯣ ꯆꯥꯗ꯭ꯔꯗꯤ ꯑꯃꯨꯛ ꯑꯍꯤꯡꯗ ꯑꯃꯨꯛ ꯃꯤꯠꯀꯞ ꯊꯣꯛꯂꯒ ꯆꯥꯛ ꯂꯥꯝꯕꯗꯣ ꯋꯥꯏꯗꯅ
ꯎꯝ
ꯑꯗꯨꯒꯤ ꯑꯩꯁꯦ ꯍꯧꯒꯠꯂꯤꯕꯅꯤ ꯅꯠꯇ꯭ꯔꯒ ꯑꯩ ꯇꯨꯝꯒꯗꯕꯅꯤ ꯑꯩ ꯌꯥꯝ ꯋꯥꯕꯅꯤ
ꯆꯥꯛ ꯆꯥꯗꯕꯅ ꯑꯍꯤꯡꯗ ꯍꯦꯛꯇ ꯋꯥꯔꯛꯄ ꯌꯥꯎꯕꯅꯤ ꯆꯥꯛꯂꯥꯝꯕ ꯌꯥꯎꯕꯗꯣ
ꯑꯗꯨꯅꯤ ꯄꯨꯨꯡ ꯀꯌꯥꯗꯥꯏ ꯆꯠꯀꯦ ꯅꯪ
ꯑꯩ ꯄꯨꯡ ꯑꯍꯨꯝ ꯇꯥꯗ꯭ꯔꯤ ꯆꯠꯄ
ꯀꯔꯤꯒꯤ ꯑꯣꯏꯔꯝꯒꯦ ꯃꯥꯏꯗꯣ
ꯑꯣ ꯑꯗꯨꯅ ꯇꯧꯕꯒꯤꯅꯦ ꯃꯤ ꯎꯅꯅꯕꯅꯤꯗꯅ ꯄꯦꯅꯥꯈꯣꯡ ꯃꯤ ꯎꯅꯉꯥꯏꯅꯦꯕ
ꯑꯣ ꯑꯣ
ꯑꯦꯖꯦꯁ ꯇꯧꯕꯒꯤ ꯄꯦꯅꯥꯒꯤꯗ ꯃꯥꯏ ꯏꯅꯕꯒꯤ
ꯑꯣ
ꯆꯠꯂꯦ ꯑꯗꯨꯒ ꯍꯧꯖꯤꯛꯀꯤ ꯃꯤꯗꯨꯅ ꯗꯤ ꯁꯤꯒꯤ ꯑꯣꯄꯣꯖꯤꯠ ꯑꯅ ꯍꯥꯏꯕ ꯍꯥꯏ ꯗꯤ ꯁꯤꯒꯤ ꯂꯝꯕꯤꯗꯨꯒꯤ ꯒꯤ ꯆꯠꯄꯗꯨꯗ ꯍꯥꯏꯕꯖꯥꯠꯅꯦ ꯃꯥꯖꯤꯅ ꯗꯤ ꯁꯤ ꯑꯣꯄꯣ ꯁꯤꯗ ꯍꯥꯏꯕ ꯃꯥꯂꯦꯅ ꯗꯤ ꯁꯤꯒꯤ ꯑꯣꯞꯄꯣꯠꯁꯤꯗ ꯆꯪꯉꯨꯔꯕ ꯑꯗꯨꯒꯗꯤ ꯑꯗꯨꯅ ꯑꯣꯏꯔꯝꯗ꯭ꯔꯦ ꯗꯤ ꯁꯤ ꯑꯥ ꯍꯦꯛꯇꯣꯛꯑꯒ ꯃꯤ ꯊꯣꯡ ꯂꯩꯕꯗꯨꯗꯒꯤ ꯍꯥꯏꯖꯤꯜꯂ ꯆꯠꯄꯤ ꯑꯣꯏ ꯂꯩꯔꯝꯃꯦ ꯐꯖꯅꯕꯨꯗꯤ ꯍꯥꯏꯕꯤꯔꯛꯑꯦ ꯐꯕꯨꯗꯤ ꯐꯩ ꯌꯥꯝ ꯄꯦꯟꯅꯥꯒ ꯁꯦ ꯃꯈꯟ ꯃꯈꯟ ꯃꯈꯟ ꯃꯈꯟ ꯋꯥꯔꯤ ꯂꯤꯕꯗ ꯐꯝꯕꯁꯤꯅ ꯋꯥꯃꯟꯗꯅ ꯁꯣꯝꯗ ꯑꯃꯨꯛ ꯐꯝ ꯁꯣꯝꯗ ꯑꯃꯨꯛ ꯐ ꯐ ꯋꯥꯔꯃꯤ ꯈꯪꯕ꯭꯭ꯔ
ꯑꯇꯧꯕ ꯃꯥꯗꯤ ꯋꯥꯔꯤ ꯑꯇꯥ ꯃꯥꯒꯤ ꯏꯗꯣꯏꯅꯦꯅ ꯐꯖꯅ ꯇꯥꯕꯅꯦ ꯈꯔ ꯐꯔꯝꯒꯅꯤ ꯅꯪꯗꯤ
ꯇꯥꯏꯕ ꯍꯥꯏꯗꯤ ꯑꯩꯈꯣꯏꯒꯤꯁꯨ ꯑꯗꯨꯝ ꯌꯥꯎꯗꯤ ꯌꯥꯎꯕꯅꯤꯅ ꯃꯥꯟꯅꯕꯅꯤꯅꯀꯣ ꯑꯗꯣ ꯑꯩꯗꯤ ꯏꯒꯗꯕꯗꯤ ꯅꯠꯇꯕꯅꯤꯅ ꯌꯥꯝꯅ ꯊꯣꯏꯅ ꯈꯔ ꯑꯗꯨꯝ ꯑꯩꯁꯨ ꯏꯕꯨꯗꯤ ꯏꯁꯤꯜꯂꯦꯕ ꯈꯔꯕꯨꯗꯤ ꯑꯗꯨꯒ ꯄꯨꯔꯥꯗꯤ ꯑꯣꯏꯗ꯭ꯔꯦ ꯃꯥꯗꯣ ꯍꯧꯖꯤꯛꯀꯤ ꯅꯨꯄꯥꯗꯣ ꯗꯥꯟꯁ ꯀꯣꯂꯦꯖꯇ ꯑꯣꯖꯥ ꯑꯣꯏꯕ ꯑꯣꯏꯕꯖꯥꯠꯅꯤ ꯅꯨꯄꯥꯗꯣ ꯑꯗꯨꯒ ꯃꯣꯏꯒꯤ ꯁꯪꯂꯦꯟ ꯀꯩꯀꯩꯁꯨ ꯌꯥꯎꯕꯤ ꯂꯥꯏ ꯍꯔꯥꯎꯕ ꯀꯩꯀꯩꯁꯨ ꯆꯠꯄꯤ ꯀꯩꯀꯩ ꯁꯛꯄ ꯆꯠꯄꯤ ꯑꯗꯨꯝꯕ ꯑꯣꯏꯕꯖꯥꯠ ꯐꯖꯅ ꯇꯧꯕꯤꯔꯛꯑꯦ ꯍꯥꯏꯗꯤ ꯑꯗꯨꯝ ꯃꯤ ꯆꯥꯎꯊꯣꯛ ꯅꯨꯡꯊꯣꯛꯄꯤ ꯇꯧꯕꯤ ꯑꯣꯏꯗꯕꯗꯣ
ꯐꯩꯑꯦ ꯑꯗꯨꯃꯥꯏꯅ ꯍꯪꯕ ꯆꯠꯄꯗ ꯐꯖꯅꯒ ꯍꯥꯏꯕꯤꯔꯛꯦꯗꯣ
ꯎꯝ ꯃꯥ ꯐꯖꯅ ꯑꯣꯖꯥꯅꯕꯨꯗꯤ ꯍꯥꯏꯅꯕꯅꯦꯕ ꯑꯣꯖꯥꯅ ꯍꯥꯟꯅ ꯍꯥꯏꯈ꯭ꯔꯒ ꯐꯣꯟ ꯅꯝꯕꯔꯁꯦ ꯂꯧꯅꯔꯒ ꯑꯗꯨꯃꯥꯏꯅ ꯑꯣꯏꯅ ꯆꯠꯄꯤ ꯑꯣꯖꯥ ꯍꯣꯏ ꯈꯪꯅꯕꯤꯗꯤ ꯑꯣꯏꯗꯣꯏꯅꯦꯕ ꯑꯗꯨꯃꯥꯏꯅ ꯃꯊꯪ ꯃꯊꯪ ꯑꯗꯨꯃꯥꯏꯅ ꯁꯥꯇ꯭ꯔ ꯂꯥꯛꯍꯟꯒꯦ ꯈꯣꯠꯀꯦ ꯇꯧꯔꯒ ꯄꯤꯅꯕꯤꯗꯣ ꯃꯥꯔꯦ ꯈꯨꯔꯈꯨꯜꯗ ꯑꯅꯝꯕꯅ ꯂꯥꯛꯏ ꯅꯪ ꯀꯥꯏꯗꯣꯏꯅꯣ ꯍꯥꯏꯕꯗ ꯑꯩ ꯌꯨꯝꯗ ꯂꯥꯛꯑꯥꯟꯗ ꯍꯥꯏꯔꯛꯎꯅꯤ ꯄꯥꯃꯨꯡꯅ ꯑꯩ ꯐꯣꯟ ꯅꯝꯕꯔ ꯂꯧꯔꯒ ꯁꯦꯚ ꯇꯧꯁꯜꯂꯣ ꯑꯩꯉꯣꯟꯗ ꯌꯨꯝꯗ ꯂꯥꯛꯄ ꯀꯥꯟꯗ ꯍꯥꯏꯔꯛꯎꯒꯥꯏ
ꯍ
ꯍꯥꯏ ꯐꯣꯟ ꯅꯝꯕꯔꯗꯨꯣ ꯃꯔꯣꯟꯗꯒꯤꯩ ꯂꯧꯔꯒ ꯁꯦꯚ ꯇꯧꯁꯜꯂꯨ ꯂꯥꯛꯎ ꯀꯥꯏꯗꯅ ꯍꯥꯏꯔꯦ ꯍꯣꯏ ꯑꯣꯖꯥ ꯃꯔꯝ ꯃꯔꯛꯇ ꯂꯥꯛꯀꯦꯗ ꯑꯩꯈꯣꯏꯁꯨ ꯇꯝꯅꯤꯡꯕꯩ ꯍꯥꯏꯔꯝꯃꯦ ꯂꯥꯛꯎ ꯑꯗꯨꯝ ꯇꯝꯕ ꯌꯥꯅꯤ ꯑꯩꯅ ꯑꯇꯣꯞꯄꯗ ꯇꯝꯃꯁꯨ ꯁꯣꯝꯗ ꯑꯃꯨꯛ ꯇꯝꯕ ꯌꯥꯒꯗ꯭ꯔꯥ ꯇꯝꯃꯤꯗ ꯃꯤ ꯑꯗꯨꯝ ꯍꯥꯏꯗꯤ ꯑꯗꯨꯒꯤꯗꯃꯛꯇ ꯇꯣꯉꯥꯟꯅ ꯆꯍꯤ ꯀꯃꯥꯏ ꯃꯥꯡꯂꯩꯅꯤ
ꯑꯧ ꯄꯦꯟꯅꯔꯣ ꯍꯥꯏꯁꯦ
ꯑꯥ ꯑꯁꯤ ꯗꯥꯟꯁ ꯀꯣꯂꯦꯖꯇ ꯑꯗꯨꯝ ꯄꯦꯟꯅꯥ ꯑꯣꯏꯔꯁꯨ ꯖꯒꯣꯏ ꯑꯣꯏꯔꯁꯨ ꯏꯁꯩ ꯑꯣꯏꯔꯁꯨ ꯊꯥꯡ ꯇꯥ ꯑꯣꯏꯔꯁꯨ
ꯑꯁꯨ ꯇꯝꯅꯤꯡ ꯉꯏꯅꯦ
ꯀꯤꯗꯤ ꯂꯣꯏꯈ꯭ꯔꯦꯑꯦ ꯃꯊꯪꯒꯤꯗ ꯂꯥꯛꯑꯒꯦ ꯌꯥꯏ ꯍꯥꯏꯔꯃꯗꯤ ꯇꯝꯁꯤ ꯇꯝꯅꯤꯡꯗ꯭ꯔꯣ ꯑꯩ ꯇꯝꯅꯤꯡꯉꯦ ꯍꯥꯏꯕ
ꯀꯩ ꯇꯝꯁꯤꯒꯦ
ꯑꯗꯨꯗ ꯑꯗꯨꯗꯤ ꯍꯌꯦꯡ ꯑꯥ ꯆꯠꯂꯒ ꯍꯥꯏꯗꯤ ꯁꯪ ꯐꯣꯝ ꯊꯥꯕ ꯀꯥꯟꯗꯒ ꯍꯪꯅꯔꯒ ꯑꯣꯖꯥꯗꯨꯁꯨ ꯈꯪꯅꯔꯕꯅꯤꯅ ꯌꯥꯗ꯭ꯔꯅꯦ ꯑꯗ ꯍꯥꯏꯔꯝꯕꯅꯦ ꯇꯝꯅꯤꯡꯉꯤ ꯑꯗꯨ ꯄꯦꯅꯥꯗꯣ ꯄꯦꯅꯥ ꯀꯩꯀꯗꯣ ꯍꯥꯏꯗꯤ ꯑꯩꯈꯣꯏꯅ ꯄꯦꯅꯥꯅꯦ ꯍꯥꯏꯔꯒ ꯄꯦꯅꯥ ꯈꯠꯇꯥ ꯑꯣꯏꯅꯥ ꯎꯕꯗꯣ ꯄꯦꯅꯥꯗꯣ ꯃꯈꯜ ꯃꯈꯜ ꯃꯈꯟ ꯃꯈꯜ ꯈꯨꯌꯥꯝ ꯑꯃ ꯂꯥꯏꯔꯦꯟ ꯂꯥꯏꯔꯦꯟ ꯃꯀꯨꯅꯒ ꯁꯨꯃꯥꯏꯅ ꯀꯨꯞꯄꯤꯒ ꯂꯩꯍꯧꯋꯦ ꯈꯪꯕ꯭ꯔꯥ ꯄꯦꯅꯥꯗꯣ ꯃꯔꯥꯡ ꯃꯔꯥꯡꯗꯣ ꯀꯤꯖꯔꯛꯁ ꯑ
ꯂꯩꯌꯦꯦꯟ ꯑꯁꯦꯡꯕꯒꯤ ꯃꯀꯨ
ꯑꯥ ꯂꯥꯏꯔꯦꯟ ꯑꯁꯦꯡꯕꯒꯤ ꯃꯀꯨꯗꯨꯅ ꯃꯥꯒꯤ ꯁꯨꯃꯥꯏꯅ ꯂꯦꯌꯔ ꯑꯃ ꯃꯊꯛꯇ ꯀꯨꯞꯄꯤ ꯑꯣꯏꯗꯣꯏꯅꯦꯕ꯫ ꯍꯧꯅꯕꯗꯣ ꯑꯗꯨꯗꯨꯗ꯫ ꯑ ꯑꯁꯦꯡꯕꯗꯨꯅ ꯍꯥꯞꯄ ꯗꯥꯏꯔꯦꯛ ꯑꯁꯦꯡꯕ ꯃꯀꯨꯗꯨꯅ꯫
ꯍꯥꯏꯃ ꯑꯩꯈꯣꯏꯗꯤ ꯇꯦꯅꯥꯅꯤꯅ ꯏꯔꯥꯏ ꯂꯥꯏꯅ꯫ ꯇꯦꯅꯥ ꯃꯨꯛ ꯂꯥꯏꯅ ꯍꯥꯏꯗ꯫
ꯑ ꯄꯦꯅꯥ ꯄꯦꯅꯥꯃꯨꯛ ꯂꯥꯏ ꯍꯥꯏꯗꯣ ꯍꯩꯇꯕꯩꯅꯤꯌꯦ ꯄꯦꯅꯥꯗꯣ ꯂꯦꯜꯂꯁꯨ ꯊꯣꯛꯎ ꯌꯥꯗꯦꯕꯅꯤ ꯃꯈꯣꯟꯗꯣ ꯑꯗꯨꯃꯥꯏꯅ ꯑꯣꯏꯅꯩꯗꯅꯀꯣ ꯍꯥꯏꯕꯗꯤ ꯍꯩꯇꯕꯤꯗ꯫ ꯇꯧꯔꯗꯤ ꯑꯃꯇ꯫ ꯃꯈꯣꯟ ꯊꯣꯛꯎ ꯌꯥꯗꯕꯗꯣ꯫ ꯑꯗꯣ ꯄꯦꯅꯥ ꯒꯇꯣ ꯑꯩꯗꯤ ꯑꯩꯈꯣꯏꯅ ꯑꯗꯨ ꯈꯇ ꯄꯣꯏꯅꯤꯡꯗ꯭ꯔꯥ꯫ ꯗꯨ ꯄꯦꯅꯥꯗꫭ ꯍꯧꯖꯤꯛꯀꯥꯟꯗꯤ ꯗꯤ꯫ ꯇꯦꯜꯒꯤ ꯏꯁ ꯁꯥꯏꯅ ꯆꯤꯡꯊꯣꯛ ꯆꯤꯡꯁꯤꯟ ꯑꯦꯗꯖꯁꯃꯦꯟ ꯇꯧꯕꯤ ꯀꯁꯨ ꯂꯩꯅꯕꯤ ꯀꯩꯅꯣ ꯀꯩꯅꫭꯁꯨ ꯈꯔ ꯍꯥꯞꯄꯤ ꯍꯧꯖꯤꯛꯀꯥꯟꯒꯤ꯫
ꯍꯥꯏꯃ ꯃꯣꫪꯗꯟ ꯄꯦꯅ꯫
ꯄꯦꯅꯥ ꯑꯣꯏꯌꫭ ꯑꯗꯣ ꯍꯧꯖꯤꯛꯀꯤ ꯑꯃ ꯊꯥꯏꯅꯒꯤꯅꯦꯅ ꯑꯃꯁꯨ ꯂꯩꯍꯧꯋꯦ ꯑꯩꯈꯣꯏ ꯆꯥꯔꯣꯟ ꯁꯨꯔꯣꯟ ꯇꯔꯨꯛ ꯇꯔꯦꯠꯃꯨꯛ ꯁꯨꯔꯕꯅꯦ ꯑꯩꯈꯣꯏꯗꯩ ꯍꯟꯕꯅꯤꯅꯅꯦ꯫
ꯑꯗꯨꯝꯕꯗꯨꯗꯤ ꯄꯥꯛ ꯄꯥꯛ ꯐꯪꯉꯝꯃꯔꯣꯏ ꯃꯣꯏ ꯈꯔꯗ ꯂꯩꯕ ꯅꯠꯇꯅ꯫
ꯀꯩ ꯃꯎꯨꯟꯅ ꯇꯧꯕꯅꯤ ꯑꯗꯨ ꯑꯁꯦꯡꯕ ꯑꯣꯏꯔꯝꯒꯗ꯭ꯔꯥ ꯍꯥꯏꯕ ꯀꯥꯟꯗ ꯑꯁꯦꯡꯕꯗꯨ ꯑꯣꯏꯔꯝꯒꯗ꯭ꯔꯥ ꯑꯣꯏꯔꯝꯃꯣꯏꯗ꯭ꯔꯗꯤ ꯈꯪꯗꯦ ꯑꯗꯨ ꯑꯣꯖꯥꯈꯩꯅ ꯄꯥꯏꯔꯝꯕꯅꯦ ꯍꯥꯟꯅ ꯊꯥꯏꯅꯗꯤ ꯑꯗꯨꯃꯥꯏꯅ ꯂꯩꯔꯝꯕꯅꯤꯅ ꯑꯣꯏꯔꯝꯕꯁꯨ ꯌꯥꯏ ꯑꯗꯨꯗꯨꯅꯤꯗꯤ ꯍꯥꯏꯔꯝꯃꯦꯅ ꯍꯥꯏꯕ ꯈꯝꯕ꯭ꯔꯥ꯫
ꯊꯥꯏꯅꯒꯤꯗꯤ ꯑꯣꯏꯔꯝꯅꯤꯌꯦ꯫ ꯍꯥꯏꯗꯤ ꯃꯣꯏꯗꯤ ꯁꯥ ꯅꯨꯡꯒ꯫ ꯁꯨ ꯑꯗꯨꯝ ꯍꯧꯖꯤꯛꯇꯕꯨ꯫ ꯂꯩꯁꯨ ꯂꯩꯇ꯭ꯔꯦ ꯌꯥꯝꯅꯁꯨ꯫ ꯐꯥꯕꯁꯨ ꯅꯠꯇ‌꯭ꯔꯝ ꯊꯥꯏꯟꯗꯤ ꯑꯗꯨꯝ ꯂꯩꯔ ꯀꯨꯏꯂꯩ ꯂꯩꯔꯝꯃꯒ ꯐꯥꯗꯅ ꯈꯣꯠꯇꯅ ꯑꯗꯨꯝ ꯇꯧꯋꯤꯗꯅ꯫
ꯎꯝ꯫
ꯑꯗꯨꯅ ꯑꯣꯏꯔꯝꯅꯤ ꯊꯥꯏꯅꯗꯤ ꯆꯩꯔꯥꯎꯕꯩ ꯕꫭꯛꯄ ꯁꯥ ꯐꯥꯅꯩ ꯑꯗꯨꯅꯤ꯫
ꯎꯝ ꯑꯗꯨꯃꯥꯏꯅ ꯁꯤꯁꯤꯅ ꯑꯗꯨꯒꯤꯅꯤ ꯁꯤꯅ ꯑꯗꯨꯒꯤꯅꯤ ꯁꯤꯅ ꯃꯣꫪꯗꯟꯒꯤꯅꯤ ꯁꯤꯅ ꯁꯤ ꯇꯧꯕꯅꯤꯅꯅꯦ꯫ ꯄꯦꯅꯥ ꯃꯌꯥꯝ ꯃꯅꯤ ꯇꯔꯨꯛ ꯇꯔꯦꯠ ꯅꯤꯄꯥꯜꯒꯁꯨꯍꯧꯔꯝꯗꯧ ꯃꯥꯜꯂꯦ꯫ ꯄꯦꯅꯥ ꯗꯨꯁꯨ ꯄꯤꯛꯇ꯭ꯔꯨ ꯄꯤꯛꯄꯤ ꯄꯦꯅꯥꯖꯨ ꯂꯩꯍꯧꯋꯤꯅꯦ
ꯄꯥꯏꯅꯤꯡꯗ‌꯭ꯔꯣ ꯑꯄꯤꯛꯄ꯫ ꯇꫭ꯫
ꯑ ꯂꯤꯟ ꯃꯥꯎꯟꯒꯤꯗꫭ ꯐꫭꯇꫭ꯫ ꯅꯝꯒꯦꯅ ꯄꯥꯏꯕꯁꯤꯗꯅꯦ ꯑꯩꯗꯤ ꯍꯩꯅꯗ꯭ꯔꯕꯗꫭ꯫
ꯑꯁ ꯑꯩ ꯇꯜꯂꯦ ꯉꯃꯣꯏ ꯄꯥꯏꯗ
ꯑꯗꯨꯗꯨꯅ ꯄꯤꯛꯑꯦꯕ ꯑꯄꯤꯛꯄ ꯄꯦꯅꯥ ꯑꯣꯏꯕ ꯀꯩꯅꯣꯝꯃ ꯍꯥꯏꯔꯤꯅꯦ ꯃꯃꯤꯡꯒꯁꯨ ꯍꯥꯏꯔꯤꯅꯦ ꯃꯥꯏꯗꯣ ꯑꯗꯒꯤ ꯃꯌꯥꯝ ꯑꯃ ꯑꯃ ꯍꯥꯏꯗꯤ ꯂꯥꯏ ꯍꯔꯥꯎꯕꯒꯤ ꯑꯗꯒꯤ ꯂꯩꯀꯥꯏꯒꯤ ꯁꯛꯄꯒꯤ ꯑꯗꯒꯤ ꯐꯝꯃꯒ ꯁꯛꯄꯒꯤ ꯑꯗꯒꯤ ꯃꯤꯒꯤ ꯂꯨꯍꯣꯡꯕꯗ ꯁꯛꯄꯒꯤ ꯑꯗꯨ ꯇꯥꯕ ꯅꯨꯡꯉꯥꯏꯖꯥꯅꯤ ꯏꯁꯩꯒ ꯁꯛ ꯏꯁꯩꯒꯖꯨ ꯁꯛꯂꯛꯑꯦꯕꯀꯣ ꯏꯁꯩꯒ ꯁꯛ ꯀꯣ ꯑꯗꯨꯝ ꯌꯥꯝ ꯇꯥꯕ ꯅꯨꯡꯉꯥꯏ ꯍꯥꯏꯗꯤ ꯑꯗꯨ ꯄꯦꯅꯥ ꯂꯦꯜꯂꯛꯇ꯭ꯔꯦꯕ ꯑꯩꯅ ꯀꯔꯤ ꯍꯥꯏꯅꯤꯡꯉꯤ ꯆꯠꯂꯝꯗꯥꯏꯁꯤꯗ ꯄꯦꯅꯥꯁꯦ ꯑꯃꯨꯛꯇ ꯂꯦꯟꯕꯤꯌꯣꯅ ꯍꯥꯏꯅꯤꯡꯕꯗꯣ
ꯍꯣꯏꯅꯦ
ꯍꯦꯛꯇ ꯃꯈꯟꯗꯨꯒ ꯍꯦꯛꯇ ꯇꯥꯅꯤꯡꯕꯗꯣ
ꯅꯣꯏꯗꯤ ꯄꯦꯅꯥꯗꯣ ꯑꯁ ꯑꯗꯨꯗꯣ ꯄꯦꯅꯥꯗꯣ ꯀꯩꯅꯣ ꯇꯧꯔꯗ꯭ꯔꯗꯤ ꯑꯗꯨ ꯃꯌꯥꯝꯗꯣ ꯄꯦꯅꯥꯗ ꯔꯤꯁꯔꯁ ꯇꯧꯕꯅ ꯍꯥꯏꯗꯣ ꯑꯗꯨ ꯃꯌꯥꯝꯗꯣ ꯊꯤꯖꯤꯜꯂꯨꯔꯀꯥꯟꯗꯗꯤ ꯃꯌꯥꯝ
ꯎꯝ ꯈꯨꯏ ꯌꯥꯕ ꯑꯃ ꯑꯣꯏꯗꯣꯏꯅꯦ ꯃꯥꯗꯣ ꯗꯣꯛ ꯗꯣꯛꯇꯔꯦꯠ ꯐꯪꯉꯕ ꯑꯣꯏꯗꯣꯏꯅꯦꯕ ꯃꯃꯤꯡꯗ ꯗꯣꯛꯇꯔ ꯍꯥꯞꯂꯦꯕ ꯍꯧꯖꯤꯛ
ꯑꯥ ꯑꯥ ꯃꯃꯤꯡ ꯀꯩ ꯀꯧꯋꯦ
ꯀ ꯁꯨꯔ ꯁꯨꯔꯖꯤꯠ ꯀꯨꯃꯔ ꯍꯥꯏꯕ꯭ꯔꯥ
ꯑꯣ ꯑꯣ
ꯑ ꯔꯥꯖꯀꯨꯃꯥꯔ ꯁꯨꯔꯖꯤꯠ ꯗꯣꯛꯇꯔ ꯔꯥꯖꯀꯨꯃꯥꯔ ꯁꯨꯔꯖꯤꯠ ꯍꯣꯏ ꯐꯖꯅ ꯇꯧꯔꯕ ꯀꯥꯡꯕꯨ ꯍꯥꯏꯗꯤ ꯀꯩꯅꯣꯝꯇꯁꯨ ꯄꯨꯔꯕ ꯖꯦꯟ ꯖꯦꯟ ꯌꯨꯗ ꯑꯁꯤꯗ ꯗꯥꯟꯁ ꯑꯦꯀꯥꯗꯃꯤꯗꯣ ꯖꯋꯥꯍꯔ ꯅꯦꯍꯔꯨ ꯗꯥꯟꯁ ꯑꯗꯨꯗ ꯄꯨꯕꯅꯦꯕ ꯑꯗꯨꯒ ꯑꯇꯣꯞꯄ ꯀꯩꯅꯣ ꯀꯩꯀꯩꯁꯨ ꯁꯪꯂꯦꯟ ꯀꯩꯀꯩꯒꯤꯁꯨ ꯑꯗꯨꯝ ꯂꯥꯏ ꯍꯔꯥꯎꯕ ꯀꯩꯀꯩꯒꯤꯁꯨ ꯑꯗꯨꯝ ꯆ ꯆꯠꯄ ꯃꯥꯜꯂꯦ ꯃꯥꯗꯣ ꯑꯗꯨꯝꯕ ꯀꯩꯀꯩ ꯃꯌꯥꯝ ꯆꯠꯄꯒꯤ ꯑꯗꯨꯃꯥꯏꯅ ꯍꯥꯏ
ꯑꯣ ꯆꯪ ꯊꯤꯗ ꯊꯤꯖꯜꯂꯨꯔꯗꯤ ꯌꯥꯝ ꯀꯨꯞꯄꯦ
ꯑ ꯑꯩ ꯑꯗꯨꯝ ꯍꯥꯏꯗꯤ ꯃꯌꯥꯝ ꯆꯠꯅꯤꯡꯕ ꯈꯣꯡꯅꯤꯡꯉꯕꯗꯤ ꯅꯠꯇꯕ ꯑꯩ ꯈꯣꯡꯕꯗꯤ ꯍꯩꯅꯤꯡꯕꯗꯣ
ꯑꯩꯅ ꯇꯝꯅꯤꯡꯉꯤꯁꯤꯅ ꯀꯩꯒꯤꯅꯣꯗ ꯑꯩꯈꯣꯏꯗ ꯁꯨꯝ ꯑꯩꯈꯣꯏꯗꯤ ꯍꯣꯕꯤ ꯑꯝꯇ ꯂꯩꯇꯦ ꯏꯁꯥꯗꯣ ꯌꯥꯝ ꯕꯣꯔꯤꯡꯒꯨꯝꯕ ꯆꯨꯔꯛꯑꯀꯥꯟꯗ ꯑꯦ ꯁꯤꯃ ꯀꯩꯅꯣꯝ ꯃꯇꯝꯗ ꯇꯠꯊꯣꯛꯑꯒ ꯂꯥꯏꯔꯤꯛ ꯅꯠꯇꯕꯤꯗꯅ ꯅꯨꯡꯉꯥꯏꯅ ꯑꯩꯅ ꯄꯥꯝꯖꯕꯤ ꯑꯃ ꯇꯝꯕ ꯁꯛ ꯂꯥꯏꯟꯗꯣ ꯈꯤꯇꯪ ꯅꯨꯡꯉꯥꯏꯗꯅ ꯋꯥꯈꯜꯗꯣ ꯑꯗꯨꯝ ꯑꯗꯨꯝꯕꯗꯣ ꯑꯝꯇ ꯂꯩꯇꯦꯗꯅ ꯑꯈꯣꯏꯗꯤ ꯑꯝꯇ ꯂꯩꯇꯦ ꯃꯤ ꯏꯁꯩ ꯍꯩꯕꯒꯩꯗꯤ ꯏꯁꯩꯗꯨꯣ ꯁꯛꯇꯣꯛꯑꯒ ꯑꯗꯨꯝ ꯅꯨꯡꯉꯥꯏ ꯑꯗꯨꯃꯥꯏꯅ ꯏꯁꯩ ꯇꯝꯕ ꯑꯣꯏꯔꯁꯨ ꯀꯩ ꯑꯣꯏꯔꯁꯨ ꯆ ꯍꯥꯏꯗꯤ ꯂꯥꯏꯔꯤꯛꯅ ꯅꯠꯇꯕ ꯑꯗꯨꯃꯥꯏꯅ ꯖꯒꯣꯏꯒꯨꯝꯕ ꯍꯣꯏ ꯖꯒꯣꯏꯕꯨ ꯑꯣꯏꯔꯁꯨ ꯁꯨ ꯊꯥꯡ ꯇꯥꯕ ꯑꯣꯏꯔꯁꯨ ꯀꯩꯅꯣꯝꯃ ꯇꯝꯅꯤꯡꯕꯗꯣ
ꯎꯝ ꯑꯗ ꯑꯩꯅ ꯍꯪꯕ ꯇꯝꯅꯤꯡꯉꯦꯅ ꯍꯟꯗꯛꯀꯤꯗꯤ ꯂꯣꯏꯈꯔ꯭ꯦ ꯍꯟꯗꯛꯀꯤ ꯏꯟꯗꯔꯚꯌꯨ ꯇꯧꯕ ꯂꯣꯏꯈꯔ꯭ꯦ ꯃꯊꯪꯒꯤꯗ ꯂꯥꯛꯑꯣꯒꯦ